ꯇꯥꯔꯦꯀꯣ
ꯇꯥꯔꯦ ꯇꯥꯔꯦ
ꯀꯔꯤ ꯆꯥ ꯂꯩꯕ꯭ꯔꯣ
ꯀꯝ ꯆꯥ ꯊꯌꯦ ꯆ꯭ꯤꯡꯒꯝ ꯆꯥꯕꯅꯦ
ꯑꯣ ꯀꯩꯅꯣꯝꯃ ꯁꯥꯏꯕꯒꯨꯝ ꯇꯧꯕ
ꯑꯥ ꯃꯥꯅꯦ ꯀꯩꯅꯣꯝꯃ ꯁꯥꯏꯔꯤꯅ
ꯀꯊꯅ ꯂꯩꯕ
ꯑꯩ ꯃꯥꯅꯕꯤꯑꯃ ꯂꯧꯌꯦ
ꯑꯣ ꯀꯔꯤ ꯃꯊꯦꯜ ꯂ ꯑꯣꯏꯅ ꯆꯥꯒꯦ ꯉꯁꯤꯗꯤ ꯃꯣꯔꯅꯤꯡꯗ ꯑꯌꯨꯛꯇ
ꯀꯩꯅꯣ ꯆꯥꯏ ꯎꯝ ꯁꯧꯒ꯭ꯔꯤ ꯊꯣꯡꯕ ꯆꯥꯏ
ꯍꯥꯎꯕꯅꯦ ꯁꯧꯒ꯭ꯔꯤ ꯑꯩꯁꯨ ꯄꯥꯝꯕꯅꯦ ꯍꯥꯎꯕꯅꯤ ꯆꯥꯛ ꯌꯥꯝ ꯆꯪꯕꯅꯦ ꯁꯧꯒ꯭ꯔꯤꯗꯣ ꯈꯔ ꯁꯤꯟꯕꯅꯤꯅ ꯑꯗꯨꯝ ꯆꯥꯕ ꯅꯨꯡꯉꯥꯏꯕ
ꯎꯝ
ꯄꯣꯛꯄ ꯄꯇꯦꯕ ꯑꯗꯨꯝ ꯆꯪꯉꯦꯕ
ꯍꯣꯏ ꯍꯣꯏ ꯍꯣꯏ ꯆꯥꯔꯤꯈꯩ ꯍꯥꯎꯕꯅꯦ
ꯁꯥ ꯉꯥꯒꯨꯝꯕ ꯆꯥꯔꯀꯥꯟꯗꯁꯨ ꯁꯧꯒ꯭ꯔꯤ ꯀꯩꯅꯣꯗꯣ ꯃꯍꯤꯗꯣ ꯌꯥꯎꯔꯔꯗꯤ ꯑꯗꯨꯝ ꯅꯨꯡꯉꯥꯏꯕꯅꯦ ꯁ